ꯀ꯭ꯔꯤ ꯀ꯭ꯔꯤ ꯃꯊꯦꯜ ꯇꯧꯔꯒꯦ ꯉꯁꯤꯗꯤ
ꯎꯝ ꯑꯂꯨꯅꯦ ꯈꯥꯃꯦꯟ ꯑꯁꯤꯟꯕꯅꯦ
ꯎ ꯑꯗꯨꯒ ꯍꯋꯥꯏ ꯅꯠꯇꯕ
ꯀꯩꯕ
ꯎꯝ ꯑꯁ ꯃꯪꯒꯜ ꯍꯋꯥꯏ ꯍꯋꯥꯏ ꯄꯩꯅꯗꯣ ꯆꯒꯜ ꯍꯋꯥꯏ ꯃꯪꯒꯟ ꯃꯪꯒꯟ ꯑꯣ ꯑꯩꯗꯤ ꯁꯒꯣꯜ ꯍꯋꯥꯏꯔꯅꯤꯅ
ꯑꯗꯨꯗꯣ ꯀꯥꯡꯁꯣꯏ ꯆꯥꯏꯌꯦ
ꯑꯌꯦ ꯎꯝ ꯑꯥ ꯑꯃ ꯋꯥꯠꯂꯤ ꯀꯔꯤ ꯌꯦꯟꯗꯦꯝꯁꯨ ꯍꯥꯞꯄ ꯌꯦꯟꯗꯦꯝ
ꯎꯝ
ꯌꯦꯟ ꯔꯨꯝꯗꯦ ꯍꯥꯞꯇꯦ ꯍꯥꯞꯇꯦꯍꯦ
ꯍꯥꯏꯗꯤ ꯀꯔꯤꯕ ꯉꯥ ꯊꯣꯡꯕꯗꯣ ꯀꯃꯥꯏꯅ ꯊꯣꯡꯕ꯭ꯔꯥ ꯀꯔꯤꯅꯦꯕ ꯉꯥ ꯊꯣꯡꯕꯗꯣ ꯑꯣ ꯑꯣ ꯉꯥꯕ ꯉꯥ ꯊꯣꯡꯕꯗꯨꯀꯣ
ꯎꯝ
ꯑꯍꯥꯟꯕꯗꯗꯤ ꯑꯗꯨꯝ ꯉꯥ ꯃꯆꯥ ꯃꯆꯥꯒꯨꯝꯗꯤ ꯇꯨꯔꯦꯟꯒꯤ ꯉꯥꯒꯨꯝꯗꯤ ꯃꯔꯛꯇ ꯀꯔꯤ ꯑ ꯍꯧꯖꯤꯛ ꯌꯦꯉꯥꯡ ꯆꯥꯏꯁꯤꯟꯕ
ꯎꯝ
ꯀꯩꯅꯣ ꯇꯧꯔ ꯑꯗꯨꯝ ꯕꯣꯏꯜꯒꯤ ꯇꯥꯏꯞꯇ ꯊꯣꯡꯉꯦ ꯑꯗꯨ ꯅꯠꯇ꯭ꯔꯒꯗꯤ ꯍꯧꯖꯤꯛꯀꯤ ꯇꯥꯎꯔꯒ ꯆꯥꯕꯗꯀꯣ ꯃꯆꯥ ꯃꯆꯥꯗꯨꯁꯨ ꯑꯗꯨꯝ ꯇꯥꯎꯋꯦ ꯑ ꯆꯥꯎꯕꯁꯨ ꯑꯗꯨꯝ ꯇꯥꯎꯋꯦ ꯑꯌꯥꯝꯕ ꯆꯥꯎꯕꯗꯤ ꯇꯥꯎꯋꯦ ꯑꯗꯨꯒ ꯐꯔꯤ ꯉꯥꯍꯩꯒꯨꯝꯗꯤ ꯑꯗꯨꯝ ꯀꯛꯂꯒ ꯊꯣꯡꯉꯦ ꯑꯃꯨꯛꯀ
ꯀꯃꯥꯏꯅ ꯊꯣꯡꯕꯗꯨ ꯍꯥꯏꯌꯣ
ꯍꯌꯣ ꯑꯠꯆꯥ ꯅꯪ ꯅꯪꯅ ꯍꯪꯂꯤꯞꯁꯤ ꯀꯔꯝꯍꯥꯏꯅ ꯊꯣꯡꯕ꯭ꯔꯥ ꯍꯥꯏꯕꯁꯤꯅꯦꯕ
ꯍꯣꯏꯅꯦ
ꯑꯗꯨ ꯑꯗꯨꯝ ꯊꯣꯡꯉꯦꯗ ꯀꯩꯅꯣ ꯇꯧ ꯀꯩꯅꯣꯔꯂꯒ ꯑꯗꯨꯝ ꯊꯣꯡꯉꯦꯗ ꯍꯥꯏꯌꯦ ꯑꯗꯨ ꯑꯗꯨ ꯀꯃꯥꯏꯅ ꯊꯣꯡꯕ꯭ꯔꯥ ꯍꯥꯏꯕ ꯑꯩꯅ ꯑꯍꯣꯏ ꯆꯐꯨꯗꯨ ꯒ꯭ꯌꯥꯁ ꯃꯊꯛꯇ ꯊꯥꯡꯒꯠꯂꯦ
ꯎꯝ ꯎꯝ
ꯑꯗꯨꯒ ꯊꯥꯎ ꯍꯥꯞꯆꯤꯜꯂꯦ ꯇꯜꯍꯧꯅꯦ ꯂꯁꯨꯟꯅꯦ ꯑ ꯂꯣꯏꯅ ꯂꯣꯏꯅ ꯍꯥꯞꯆꯤꯜꯂꯦ ꯁꯤꯡꯉꯦ ꯂꯣꯏꯅ ꯍꯥꯞꯆꯤꯜꯂꯦ ꯍꯥꯞꯆꯤꯜꯂꯒ ꯑꯗꯨꯝ ꯐ꯭ꯔꯥꯏ ꯇꯧꯔꯅꯦ ꯈꯔ ꯌꯥꯝ ꯀꯥꯍꯟꯗꯕꯤ ꯇꯤꯜꯍꯧꯗꯨꯀꯣ ꯑꯗꯨꯝ ꯈꯔ ꯃꯑꯣꯣꯡꯡ ꯑꯃꯗ ꯑꯗꯨꯒ ꯉꯥꯗꯣ ꯍꯥꯞꯆꯤꯜꯂꯦ ꯉꯥꯗꯣ ꯍꯥꯞꯆꯤꯜꯂꯒ ꯐꯤꯁ ꯃꯁꯥꯂꯥ ꯆꯥꯏꯁꯤꯜꯂꯦ ꯑꯗꯨꯗ ꯕꯤꯟꯁ ꯃꯆꯥ ꯑꯃ ꯂꯩ ꯑꯅꯦ ꯀꯩꯅꯣ ꯇꯧꯔꯒ ꯍꯋꯥꯏ ꯊꯛ ꯍꯋꯥꯏ ꯊꯛ ꯍꯣꯏ ꯍꯋꯥꯏ ꯊꯥꯛ ꯍꯥꯞꯇꯂꯦ ꯎꯝ ꯑꯗꯨꯒ ꯆꯥꯔ ꯑꯗꯨꯝ
ꯍꯥꯠ
ꯍꯍꯣꯏ ꯊꯔ ꯍꯥꯞꯆꯤꯜꯂꯒ ꯆꯥꯔꯦ ꯂꯣꯏꯔꯦ ꯃꯟꯕꯤꯗ ꯈꯣꯡꯕ꯭ꯔꯥ ꯌꯥꯕꯅꯦ ꯊꯣꯡꯒ ꯍꯥꯞꯇꯣꯏꯅꯦ
ꯌꯥꯗ꯭ꯔꯔꯤ ꯅꯪ ꯍꯥꯇꯣ ꯍꯪ ꯍꯥꯥꯎꯞꯇꯦ ꯅꯪ ꯉꯥ ꯊꯣꯡꯕ꯭ꯔꯁꯤꯕꯨ
ꯁꯤꯕꯨ ꯉꯌꯥꯏ ꯉꯥꯌꯥꯏ ꯊꯣꯡꯕ
ꯑꯗꯨ ꯌꯥꯍ ꯅꯪꯗꯣ ꯅꯃꯥꯟꯅꯕ ꯑꯃꯗꯣ ꯌꯥꯝ ꯃꯥꯟꯅꯩꯅꯦ
ꯉꯥꯌꯥꯏ ꯊꯣꯡꯕ ꯉꯌꯥꯏ ꯊꯣꯡꯂꯒꯗꯥꯛꯑꯦ ꯑꯣ ꯅꯪꯅ ꯍꯪꯂꯤꯕꯁꯦ ꯉꯥꯒꯤꯔꯣ
ꯍꯥꯏꯔꯤꯕ
ꯑꯆꯥ ꯑꯆꯥ ꯑꯆꯥ ꯑ ꯐꯔꯦ ꯑꯗꯨꯗꯤ ꯑ ꯀꯩꯅꯣꯗ ꯁꯟꯁꯥꯒꯨꯝꯕ ꯑꯣꯛꯁꯥꯒꯨꯝꯕ ꯍꯥꯏꯔꯁꯦ ꯑꯣꯛꯁꯥꯗꯤꯩ ꯀꯔꯝꯍꯥꯏꯅ ꯊꯣꯡꯕ ꯅꯣꯏꯗꯤ ꯍꯥꯏ ꯑꯩꯅ ꯊꯣꯡꯉꯗꯤ ꯑꯗꯨꯝ ꯑꯧꯁꯥꯗ ꯆꯝꯅ ꯊꯣꯡꯉꯦ ꯆꯝꯅ ꯎꯝ ꯍꯥꯏꯕꯗꯤ ꯊꯥꯎꯗꯣ ꯆꯥꯅꯤꯡꯕꯒ ꯎꯝ
ꯍꯥꯏ꯭ꯔꯥ ꯊꯣꯡꯕꯁꯇ
ꯍꯣꯏ ꯊ ꯑꯦ ꯑꯩ ꯍꯪꯂꯤꯁꯤ ꯂꯣꯏꯅ ꯍꯪꯂꯤꯝꯅꯤꯅꯦ ꯑꯩ ꯍꯧꯖꯤꯛ ꯅꯣꯠ ꯇꯧꯒꯗꯧꯔꯤꯕꯅꯤꯅꯦ
ꯎꯝ ꯐꯔꯦ ꯑꯗꯨ ꯑꯩꯗꯤ ꯎꯝ ꯀꯩꯅꯣ ꯇꯧꯋꯦ ꯍꯥꯟꯅ ꯏꯁꯤꯡ ꯍꯥꯞꯄ
ꯏꯁꯤꯡ ꯍꯥꯞꯄꯒ ꯊꯣꯡꯕꯒꯤ ꯍꯥꯏꯔꯒꯦ ꯑꯗꯣ ꯒ꯭ꯌꯥꯁꯇ ꯆꯐꯨ ꯊꯥꯡꯒꯠꯂꯅꯤ
ꯏꯁꯤꯡꯗꯣ ꯈꯔ ꯌꯥꯝ ꯑꯗꯨꯝ ꯍꯥꯞꯄꯦ
ꯎ ꯑꯗꯨꯒ ꯑꯣꯛꯁꯥꯗꯣ ꯍꯥꯞꯄꯅꯤ
ꯊꯨꯝ ꯍꯥꯞꯄꯦ ꯃꯣꯔꯣꯛ ꯑꯅꯤ
ꯑꯅꯤꯒꯨꯝꯕ ꯍꯥꯄꯦ
ꯑꯗꯨ ꯑꯩ ꯑꯉꯥꯡ ꯍꯥꯞꯄꯦꯦ
ꯑ
ꯑꯁꯤꯅ ꯆꯝꯅꯅꯤꯀꯣ ꯑꯗꯨꯒ ꯐꯊ ꯑꯗꯨꯝ ꯐꯨꯊꯔꯅꯤꯗꯅ
ꯍꯣꯏ ꯍꯣꯏ ꯌꯦꯟꯖꯥꯡꯗꯨꯣ ꯁꯧꯕ ꯀꯥꯟꯗ
ꯇꯤꯜꯍꯧ ꯆꯅꯝ ꯁꯤꯡ ꯁꯨꯕꯗꯣ ꯍꯥꯞꯄꯅꯤ
ꯍꯣꯏ ꯍꯣꯏ
ꯑꯗꯨꯉ
ꯑꯃꯨꯟꯕ ꯑꯗꯨꯝ ꯉꯥꯏꯔꯅꯤ ꯑꯗꯣ ꯍꯪꯒꯥꯝꯒꯨꯝꯕ ꯍꯥꯞꯄ
ꯍꯪꯒꯥꯝ ꯅꯠꯇ꯭ꯔꯁꯨ ꯁꯣꯏꯕꯨꯝ ꯍꯥꯞꯄꯦ
ꯎꯝ
ꯑꯗꯨꯅ ꯆꯝꯅ ꯆꯥꯕꯒꯤ
ꯑ ꯁ ꯔꯣ ꯍꯥ ꯄꯀꯥꯔꯦ
ꯆ ꯑꯃꯅ ꯔꯍꯤꯁꯤ ꯌꯥ ꯍꯏ
ꯑ ꯅꯪ ꯀꯩꯅꯣ ꯃꯥꯁꯨ ꯀꯥꯎ ꯃꯥꯜꯂꯦꯗ ꯃꯩ ꯁꯥꯕ ꯁꯥꯗꯕꯁꯨ ꯀꯔꯤꯁꯨ ꯍꯥꯏꯗꯤ ꯃꯩ ꯃꯩꯗꯣ ꯁꯥꯔꯛꯄ ꯍꯥꯟꯕ ꯑꯗꯨꯃꯥꯏꯅ ꯇꯧꯔꯗꯤ ꯈꯔ ꯃꯥꯜꯂꯦꯕ ꯃꯩ ꯁꯥꯗꯕꯤꯗ ꯑꯗꯨꯝ ꯃꯩ ꯁꯥꯗꯕꯤꯗ ꯑꯗꯨꯝ ꯏꯁꯤꯡ ꯍꯥꯞꯂꯣꯏꯒ ꯑꯗꯨꯝ ꯆꯥꯔ ꯍꯥꯞꯆꯤꯜꯂꯖꯠꯇꯦ
ꯑꯃꯃꯥꯏ ꯊꯒꯥ ꯂꯩ ꯑꯗꯨꯒꯒꯃꯨ ꯑ ꯀ ꯊ
ꯎ ꯏꯁꯤꯡ ꯍꯥꯟꯅ ꯍꯥꯞꯇꯕꯤꯗ ꯑꯃꯨꯛ ꯍꯥꯏꯔꯛꯀꯦ ꯎꯝ ꯍꯣꯏ
ꯑ ꯐꯁ
ꯆꯐꯨ ꯊꯥꯡꯍꯠꯜꯂꯅꯤ ꯒ꯭ꯌꯥꯁ ꯑꯣꯟ ꯇꯧꯔꯅꯤ ꯎꯝ ꯑꯗꯨꯃꯥꯏꯅ ꯇꯧꯔꯗꯤ ꯐꯩꯕ ꯑꯗꯨ ꯃꯇꯨꯡꯣꯗ ꯆꯐꯨꯗ ꯏꯁꯤꯡ ꯂꯩꯕꯗꯣ ꯑꯗꯨ ꯍꯥꯟꯅ ꯀꯪꯍꯜꯂꯅꯤ ꯑꯗꯨꯒ ꯑꯣꯛꯁꯥꯗꯣ ꯍꯥꯞꯄꯅꯤ
ꯑꯗꯨꯒ ꯊꯨꯝꯒꯨꯝꯕ ꯑ ꯊꯨꯝꯅꯤ ꯌꯥꯡꯅꯦ
ꯎ ꯑꯗꯣ ꯍꯥꯟꯅ ꯍꯥꯞꯄꯒ ꯑꯗꯨꯝ ꯉꯥꯏꯍꯥꯛ ꯊꯝꯃꯅꯤ ꯈꯨꯝꯕꯒ ꯇꯣꯠ ꯑꯁꯤ ꯂꯧꯕ ꯂꯣꯏꯔꯒ ꯑꯗꯨꯒ ꯊꯥꯎ ꯌꯥꯝ ꯊꯣꯛꯇꯕꯤꯗꯀꯣ
ꯊꯥꯎ ꯌꯥꯝ ꯊꯣꯛꯇ꯭ꯔꯤꯉꯩꯗ ꯇꯤꯜꯣꯆꯟ ꯑꯃꯝꯗ ꯑꯃꯨꯛ ꯍꯥꯞꯄ
ꯑꯆꯥ ꯑꯆꯥ ꯑꯗꯨꯒ ꯎꯝ ꯈꯔ ꯉꯧꯔꯦ ꯑꯗꯨꯒ ꯑ ꯁꯥ ꯃꯔꯣꯏ ꯍꯥꯞꯄꯦ ꯑꯗꯨꯗꯣ ꯑꯃꯨꯛꯀ ꯉꯧꯔꯅꯤ ꯑꯗꯨꯗꯩ ꯏꯁꯤꯡꯗ ꯆꯞ ꯆꯥꯕ ꯍꯥꯞꯄꯅꯤ ꯎꯝ
ꯑꯗꯨ ꯑꯗꯨꯁꯨ ꯍꯪꯒꯥꯝ ꯍꯥꯞꯄ ꯌꯥꯦ
ꯄꯦ ꯌꯥ ꯁ ꯁꯥ ꯍꯥ ꯄꯦ ꯑꯗꯨꯒ ꯑꯂꯨꯁꯨ ꯍꯥꯞꯄꯤ ꯑꯗꯨꯝ ꯃꯔꯛꯇ
ꯑꯗꯨꯃꯥꯏꯅ ꯆꯥꯏꯌꯦ ꯑꯣꯛꯁꯥꯗꯤ
ꯀꯩꯅꯣꯒꯨꯝꯕꯗꯤ ꯍꯥꯞꯀꯟꯗ ꯍꯪꯒꯥꯝꯁꯨ ꯌꯥꯗꯤ ꯌꯥꯏ ꯑꯗꯨꯒ ꯁꯀꯣ ꯄꯣꯠꯆ ꯆꯩ ꯍꯥꯞꯄ ꯍꯥꯞꯀꯟꯗ ꯑꯩꯗꯤꯀꯥꯎꯁ ꯍꯥꯎꯕꯒꯨꯝꯗꯧꯔꯤ ꯎꯝ
ꯁꯀꯣꯁꯀꯤ ꯃꯇꯝ ꯍꯧꯖꯤꯛꯁꯦ
ꯊꯖ ꯍꯣꯏ ꯑꯣꯏꯔꯝꯅꯦꯅ ꯈꯟꯗ
ꯈꯗꯅꯦ ꯎꯦꯅꯦ
ꯎꯝ
ꯑꯩꯅ ꯃꯄꯥꯟ ꯊꯣꯛꯇꯕꯤꯔ ꯈꯪꯗꯦ
ꯊꯦꯡ ꯅꯪ ꯃꯄꯥꯟ ꯊꯣꯛꯇꯕꯅꯤꯅꯦ ꯏꯁꯀꯣꯁꯇꯨ ꯅꯪꯉꯣꯟꯗ ꯂꯥꯛꯑꯣꯣꯏꯅꯦ ꯅꯪ ꯃꯄꯥꯟ ꯊꯣꯛ ꯂꯩꯌꯦꯡꯒꯗꯕꯅꯤꯅꯦ
ꯎ
ꯎ
ꯍꯥꯏ
ꯑꯗꯨ ꯀꯩꯅꯣꯗꯤ ꯁꯟꯁꯥꯀꯨꯝꯕꯗꯤ ꯀꯔꯝꯍꯥꯏꯅ ꯊꯣꯡꯕ꯭ꯔꯣꯁꯨ
ꯎꯝ ꯁꯟ ꯆꯥꯗꯤꯌꯦ
ꯑꯗꯨ ꯁꯟꯁꯥꯗꯗꯤ ꯃꯁꯂꯥ ꯈꯔ ꯌꯥꯝꯃꯦ ꯎꯝ
ꯊꯥꯎꯗꯣ
ꯊꯥꯎꯁꯨ ꯌꯥꯝꯕꯗꯤ ꯅꯠꯇꯦ ꯑꯗꯨꯝ ꯈꯔ ꯀꯣꯏꯔꯦ ꯑꯗꯨꯒ
ꯊꯥꯎꯗꯣ ꯑꯩ ꯍꯥꯏ
ꯑꯩ ꯍꯥꯏꯔꯒꯦ ꯈꯥꯡ ꯊꯥꯡꯒꯠꯂꯅꯤ ꯑꯃꯌꯦꯛ ꯊꯥꯡꯍꯜꯂꯅꯤ ꯎꯝ ꯑꯗ ꯈꯥꯡꯗ ꯏꯁꯤꯡ ꯂꯩꯕꯗ ꯀꯪꯍꯜꯂꯅꯤ
ꯑꯗꯨ ꯃꯇꯨꯡꯗ ꯊꯥꯎ ꯍꯥꯞꯄꯅꯤ
ꯎꯝ
ꯊꯥꯎ ꯁꯥꯔꯦ ꯍꯥꯏꯕ ꯀꯥꯟꯗ ꯀꯩꯅꯣ ꯇꯤꯜꯍꯧꯗꯣ
ꯑ
ꯑꯗꯨ
ꯑꯗꯨ ꯊꯥꯗꯔꯦ ꯑꯗ ꯈꯔ ꯔꯦꯠ ꯑꯣꯏꯔꯛꯄ ꯀꯥꯟꯗ ꯇꯤꯍꯧ ꯑ
ꯆꯅꯝꯒ ꯁꯤꯡ ꯁꯨꯕꯗꯨ ꯍꯥꯞꯄꯦ
ꯑꯦ ꯑꯍ
ꯑꯃꯨꯛꯀ ꯉꯧꯔꯦ
ꯐꯔꯦ ꯎꯝ
ꯑꯗꯨ ꯇꯦꯖꯄꯇꯥꯒꯨꯝꯕ ꯍꯥꯞꯅꯤꯡꯉꯗꯤ ꯍꯥꯞꯄꯦ
ꯑ ꯎꯝ ꯎꯝ ꯈꯔ ꯉꯧꯕ ꯂꯣꯏꯔꯕ ꯃꯇꯨꯡꯗ ꯎꯝ
ꯈꯥꯃꯦꯟ ꯑꯁꯤꯟꯕꯗꯣ
ꯍꯣꯏ ꯍꯣꯏ
ꯑ ꯑꯗꯨꯁꯨ ꯍꯥꯞꯄ ꯉꯧꯋꯦ ꯈꯔ ꯃꯍꯤꯗꯣ
ꯗꯣ
ꯊꯣꯛꯅꯤꯡꯉꯦ ꯍꯥꯏꯕꯗꯤ ꯀ꯭ꯔꯤ
ꯀꯔꯤ ꯅꯠꯇꯦ ꯅꯪ ꯅꯪ ꯂꯥꯎꯅꯦ
ꯑꯗꯨ ꯈꯔ ꯉꯧꯔꯒ ꯁꯟꯁꯥꯗꯣ ꯍꯥꯞꯄꯅꯤ
ꯑꯁꯥ ꯑꯗꯨꯒ ꯉꯧꯔꯅꯤ ꯉꯧꯔꯅꯤ ꯃꯈꯨꯝ ꯈꯨꯝꯃꯅꯤ ꯍꯣꯏ
ꯃꯍꯤ ꯊꯣꯛꯏꯅ ꯃꯥꯗꯤ
ꯃꯥꯗꯤ ꯍꯣꯏ ꯍꯣꯏ
ꯎꯝ ꯑꯗꯨꯃꯥꯏꯅ ꯑꯗꯨꯝ ꯈꯔ ꯉꯧ ꯑꯗꯨꯝ ꯈ꯭ꯔ ꯀꯨꯏꯅ ꯉꯧꯔꯅꯤ ꯑꯗꯨ
ꯑꯗꯨꯒ ꯑꯗꯨꯝ ꯀꯩ ꯍꯥꯏꯅꯤ ꯈꯤꯇꯪ ꯈꯤꯇꯪ ꯃꯨꯜꯂꯛꯄ ꯎꯝ ꯌꯥꯝ ꯃꯨꯟꯗꯕ ꯃꯇꯥꯡꯗ ꯏꯁꯤꯡ ꯍꯥꯞꯄꯅꯤ ꯎꯝ ꯑꯗꯨꯒ ꯁꯧꯍꯜꯂꯅꯤ ꯎꯝ ꯑꯗꯨꯒ ꯁꯥ ꯃꯔꯣꯏ ꯍꯥꯞꯄꯅꯤ ꯃꯍꯤꯗꯣ ꯈꯔ ꯀꯪꯈ꯭ꯔꯦ ꯍꯥꯏꯕ ꯀꯥꯟꯗ ꯃꯨꯜꯂꯦ ꯍꯥꯏꯔ ꯊꯥꯡꯗꯔꯂꯛꯄ ꯎꯝ
ꯌꯥꯔꯦ
ꯌꯥꯔꯦ
ꯍꯨꯝꯍ ꯑ ꯅꯪꯒꯤ ꯔꯦꯁꯤꯄꯤꯁꯦ ꯑꯗꯨꯝ ꯐꯖꯕ ꯔꯦꯁꯤꯄꯤꯅꯦ ꯅꯪꯒꯤ ꯀꯟꯇꯦꯛ ꯅꯝꯕꯔ ꯀꯟꯇꯦꯛ ꯅꯝꯕꯔꯒꯨꯝꯕ ꯂꯧꯕ ꯌꯥꯒꯗ꯭ꯔꯥꯀꯣ ꯑꯩꯁꯨ ꯑꯗꯨꯝ ꯑ ꯂꯤꯁꯠ ꯁꯦꯝꯗꯣꯛꯀꯒ ꯀꯣꯟ ꯑꯗꯨꯝ ꯑꯗꯨꯃꯥꯏꯅ ꯊꯣꯡꯕ ꯌꯦꯟꯒꯦꯅꯦ ꯑꯩꯈꯣꯏꯁꯦ ꯑ ꯁꯟꯁꯥꯔꯗꯤ ꯑꯗꯨꯝ ꯑ ꯕꯣꯏꯜꯒꯤ ꯃꯑꯣꯡꯗꯁꯨ ꯊꯣꯡꯉꯦ
ꯑꯣ
ꯑꯥꯂꯨꯒꯨꯝꯕ ꯍꯥꯞꯆꯤꯟꯕ ꯌꯦꯟꯉꯥꯡ ꯈꯔ ꯆꯥꯏꯁꯤꯟꯕꯀꯣ
ꯎꯝ
ꯀꯩꯅꯣ ꯇꯧꯔꯒ ꯑꯥ ꯍꯧꯖꯤꯛ ꯇ‌ꯦꯜꯍꯧ ꯁꯤꯡꯒꯨꯝꯕꯗ‌ꯣ ꯐꯖꯅ ꯍꯥꯞꯆꯤꯟꯕ
ꯎꯝ
ꯎꯝ ꯑꯗꯨꯒ ꯀꯔꯤ ꯀꯔꯝꯍꯥꯏꯅ ꯍꯥꯏꯒꯦꯔ ꯀ꯭ꯔ‌ꯣꯁꯤꯡꯒꯤ ꯃꯅꯥ ꯃꯅꯥꯗꯣ ꯑ ꯍ‌ꯣꯍ‌ꯣꯏ ꯑꯗꯨꯁꯨ ꯍꯥꯞ ꯍꯥꯞꯆꯤꯜꯂꯦ ꯍꯥꯞꯆꯤꯜꯂꯒ ꯑꯗꯨꯝ ꯑꯗꯨꯃꯥꯏꯟ ꯊꯣꯡꯂ ꯑꯗꯨꯝ ꯅꯣꯔꯃꯦꯜꯗ ꯑꯗꯨꯝ ꯆꯥꯏ ꯑꯗꯨꯕꯨ ꯊꯥꯎꯕꯨꯗꯤ ꯌꯥꯝ ꯆꯥꯗ꯭ꯔꯣ ꯑꯈꯣꯏꯗꯤ ꯍꯣꯏ ꯁꯟꯁꯥꯗꯤ ꯁꯟꯁꯥ ꯂꯩꯔꯒꯗꯤ ꯊꯥꯎ ꯀꯌꯥ ꯆꯥꯒꯟꯗꯦ ꯍꯥꯏꯕꯗꯤ ꯃꯣꯏꯗꯤ ꯀ꯭ꯔꯤ ꯎꯝ ꯄ꯭ꯔꯣꯇꯤꯟ ꯃꯑꯣꯡ ꯍꯥꯏꯕ ꯇꯥꯔꯦꯅꯦ ꯑꯗꯨꯒꯤ ꯄꯥꯥꯝ ꯑꯣꯏꯔꯦꯅ ꯊꯥꯎ ꯉꯥꯎꯒꯟꯗꯕ ꯑꯩꯈꯣꯏꯅꯗꯤ ꯎꯝ ꯑꯗꯨ ꯑꯩꯈꯣꯏ ꯑꯥ ꯀꯩꯅꯣꯒꯨꯝꯕ ꯂꯝꯂꯦꯛꯄꯒꯨꯝꯕ ꯆꯠꯂꯗꯤ
ꯎꯝ
ꯑꯗꯨ ꯐꯥꯔꯝꯒꯨꯝꯕ ꯀꯣꯏꯕ ꯆꯠꯄ ꯀꯩꯅꯣꯒꯨꯝꯕ ꯀꯣꯏꯕ ꯆꯠꯄ ꯗꯗꯤ ꯑꯗꯨꯝ ꯉꯧꯔꯒ ꯑꯗꯨꯝ ꯆꯥꯒꯜꯂꯦ ꯑꯗꯨꯗꯗꯤ ꯑꯗꯨ ꯑꯥ ꯍꯨꯖꯤꯛꯀꯤ ꯅꯪꯗꯤ ꯀꯩꯅꯣꯗ‌ꯣ ꯄꯥꯝꯕ꯭ꯔꯣ ꯄꯥꯝꯗ꯭ꯔꯣꯀꯣ ꯁꯒꯣꯜ ꯍꯋꯥꯏꯗꯨ ꯕꯤꯟꯁ ꯃꯆꯥꯗ‌ꯣ ꯎꯝ ꯑꯁ ꯑꯩꯗꯤ ꯑꯩꯒꯤ ꯑꯗꯨ ꯈ꯭ꯋꯥꯏꯗ ꯄꯥꯝꯖꯕ ꯏꯟꯁꯥꯡꯗꯗꯤ ꯑꯗꯨ ꯄꯥꯝꯃꯦ ꯑꯗꯨ ꯑꯗꯨ ꯀꯩꯅꯣ ꯇꯧꯔꯒ ꯂꯝꯂꯦꯛꯄ ꯆꯠꯄ ꯂꯝ ꯂꯦꯛꯄ ꯆꯠꯄ ꯃꯇꯝꯗ ꯑꯩꯈꯣꯏꯁꯨ ꯑꯗꯨꯝ ꯀ꯭ꯔꯤ ꯍꯥꯏꯅꯤ ꯃꯁꯥ ꯃꯁ ꯁꯥꯒꯤ ꯀꯔꯤ ꯈꯨꯂꯥꯏ ꯂꯣꯏꯅ ꯄꯨꯔ ꯆꯠꯂ‌ꯦ ꯆꯠꯂꯒ ꯍꯧꯖꯤꯛꯀꯤ ꯐꯥꯔꯝꯗꯨꯗ ꯅꯦꯄꯥꯂꯤꯈꯣꯏꯁꯨ ꯂꯩꯔꯝꯕꯀꯣ ꯅꯦꯄꯥꯂꯤ ꯈ‌ꯣꯏꯗꯨꯅ ꯍꯦꯡꯂꯒ ꯂꯩꯕꯅ‌ꯦ ꯑ‌ꯣꯔꯐꯥꯟꯗ‌ꯣ ꯑꯗꯨ ꯂꯥꯛꯂꯒ ꯑꯩꯈꯣꯏꯁꯦ ꯅꯨꯡꯗꯥꯡ ꯌꯥꯎꯔꯦ ꯌꯥꯎꯔꯒ ꯃꯥꯅ ꯁꯨꯒ‌ꯣꯜ ꯍꯋꯥꯏꯗꯨ ꯊꯣꯡꯂꯛꯄ ꯁꯒꯣꯜ ꯍꯋꯥꯏꯗꯨ ꯊꯣꯡꯂ ꯍꯩꯅꯦ ꯃꯥꯗꯤ ꯁꯒꯣꯜ ꯍꯋꯥꯏ ꯊꯣꯡꯕꯗꯨꯁꯨ ꯐꯖꯅ ꯀꯩꯅꯣ ꯇꯧꯔꯒꯦ ꯑꯩꯈꯣꯏ ꯁꯤꯅ ꯏꯁꯤꯡ ꯁꯣꯛꯄ ꯆꯠꯄ ꯈꯔ ꯂꯥꯞꯄꯦꯕ ꯑꯩꯈꯣꯏ ꯂꯩꯐꯝꯗꯨꯒ ꯏꯁꯤꯡꯗꯣ ꯏꯁꯤꯡ ꯁ‌ꯣꯛ ꯄꯨ ꯆꯠꯂꯒ ꯍꯜꯂꯛꯑꯦ ꯍꯜꯂꯛꯂꯒ ꯃꯥ ꯊꯣꯡꯉꯦ ꯊꯣꯡꯉꯒ ꯑꯩꯈꯣꯏ ꯑꯍꯟꯈꯣꯏ ꯀꯩꯅꯣ ꯆꯠꯄ ꯈꯣꯏ ꯈꯨꯠꯂꯥꯏ ꯄꯥꯏꯕ ꯈꯣꯏ ꯑꯗꯨꯝ ꯆꯠꯄ ꯈꯣꯏꯗꯣ ꯁꯥ ꯀꯥꯞꯂꯛꯄ ꯀꯣ ꯁꯥ ꯑꯗꯨꯝ ꯆꯦꯛ ꯃꯆꯥ ꯃꯆꯥ ꯀꯥꯞꯂꯛꯄ ꯀꯥꯞꯂꯛꯂꯒ ꯑꯗꯨ ꯅꯨꯃꯤꯠꯇꯨ ꯍꯧꯖꯤꯛ ꯎꯆꯦꯛꯇꯨ ꯈꯨꯗꯛꯇ ꯁꯦꯝꯃꯦ ꯃꯥꯅ ꯄꯨꯔꯛꯄꯩ ꯀ ꯁꯦꯝꯃꯒ ꯁꯒꯣꯜ ꯍꯋꯥꯏꯗꯨꯗ ꯊꯥꯛꯆꯤꯟꯕ ꯆꯤꯡꯒꯤ ꯀꯩꯅꯣ ꯆꯠꯀꯨꯝꯗ ꯑꯁ ꯑꯗꯨꯒꯤ ꯆꯥꯛ ꯆꯥꯕꯗꯤ ꯈꯨꯗꯦꯡ ꯑꯃ ꯑꯗꯨꯝ ꯆꯥꯔꯦ ꯃꯃꯥꯡ ꯎꯝ ꯃꯃꯥꯡ ꯃꯅꯤꯡ ꯍꯤꯡꯗ꯭ꯔꯦ ꯑꯗꯨꯝ ꯈꯨꯗ‌ꯦꯡꯗꯨꯗ ꯊꯤꯠ ꯊꯤꯠꯂꯦ ꯐꯖꯅ
ꯑꯗꯨꯒ ꯆꯤꯡ ꯑꯩꯔꯣ
ꯑ
ꯑ ꯑꯁ ꯀꯪꯉꯦ ꯌꯥꯝ ꯅ‌ꯣꯏꯕ ꯑꯣꯏꯗꯦ ꯌꯥꯝ ꯅ‌ꯣꯏꯕꯁꯨ ꯅꯠꯇꯦ ꯑꯩ ꯀꯪꯉꯦ ꯑꯩꯗꯤ